ꯇꯥꯔꯕꯣ
ꯇꯥꯔꯦ- ꯇꯥꯔꯦ
ꯎꯝ ꯅꯪ ꯆꯠꯂꯤꯕ꯭ꯔꯣ ꯍꯧꯖꯤꯛꯕꯥꯎ
ꯆꯠꯂꯤꯌꯦ ꯉꯥꯏꯈꯣ ꯉꯥꯏꯈꯣ
ꯖꯜꯂꯦ
ꯑꯁ
ꯐꯝ ꯊꯥꯖꯜꯂꯦ ꯇꯨꯝꯅꯕ
ꯍꯌꯦꯡꯁꯨ ꯊꯦꯡꯅ ꯍꯧꯅꯤ ꯍꯥꯏꯗꯥꯏꯅꯦ ꯉꯥ
ꯑꯩꯗꯣ ꯑꯗꯨꯝ ꯐꯣꯟ ꯌꯦꯡꯕꯥꯗ ꯌꯥꯝ ꯋꯥꯠꯂꯤꯗꯅ ꯅꯪ ꯍꯧꯖꯤꯛ ꯐꯣꯟ ꯌꯦꯡꯗꯧ ꯌꯥꯝ ꯋꯥꯠꯂꯤꯗꯅ ꯊꯕꯛꯇꯣ
ꯍꯣ-ꯍꯣ ꯍꯣ ꯅꯦ ꯌꯥꯗꯦ ꯍꯥꯏꯕ ꯀ ꯃꯌꯥꯝ ꯃꯌꯥꯝꯅꯥ ꯃꯤꯠꯁꯦ ꯃꯊꯟꯇꯥ ꯈꯨꯗꯠꯂꯔꯦ ꯅꯍꯥꯟ ꯑꯩ ꯉꯥꯁꯤꯒꯤ ꯕꯦꯔꯦꯟꯗꯥꯖꯤ ꯆꯠ-ꯆꯠꯅ ꯎꯏꯁꯜꯂꯦ
ꯗꯨꯀ ꯎꯝ ꯐꯔꯦ ꯑꯗꯨꯅꯗꯨꯝ ꯅꯩꯔꯦ ꯂꯦꯕꯦꯜ ꯋꯥꯡꯈꯠꯂꯅꯤ ꯉꯝꯗꯤ ꯉꯝꯗꯦ
ꯎꯝ ꯄꯨꯡꯒꯥꯏꯃꯨꯛꯀꯤ ꯆꯥꯡꯗ ꯑꯩꯈꯣꯏꯁꯨ ꯑꯗꯨꯝ ꯉꯝꯃꯝꯕ ꯌꯥꯏꯍꯦ ꯑꯗꯨꯗꯤ
ꯑꯥ
ꯉꯜꯂꯤ ꯍꯥꯏꯕ ꯄꯨꯡꯁꯦ
ꯑꯗꯨꯝꯅꯦ ꯍꯧꯖꯤꯛꯁꯦ ꯅꯨꯡꯊꯤꯟꯁꯨ ꯈꯔ ꯇꯨꯝꯃꯅꯤꯅꯅꯦꯀꯣ ꯅꯨꯡꯉꯝꯃꯦꯕ
ꯐꯪꯉꯦ ꯅꯨꯡꯗꯤꯟꯖꯦ ꯑꯌꯨꯛ ꯇꯧꯒꯤꯕꯁꯦ ꯑꯃꯔꯣꯝꯗꯗꯤ ꯄꯣꯊꯥꯕꯁꯦ ꯈꯤꯇꯪ ꯐꯪꯉꯦꯕ ꯑ ꯑꯗꯨꯕꯨ ꯀꯩꯗꯧꯋꯦꯕ ꯑꯥꯔꯂꯤ ꯇꯨꯕꯦꯠ ꯑꯥꯔꯂꯤ ꯇꯨ ꯂꯥꯏꯁ ꯑꯦ ꯑꯥꯔꯂꯤ ꯇꯨꯕꯦꯠ ꯑꯥꯔꯂꯤ ꯇꯨ ꯔꯥꯏꯁ ꯑꯃꯨꯛ ꯇꯧꯅꯤꯀꯣ ꯅꯪꯁꯨ
ꯎ ꯍ
ꯑ
ꯑꯁ ꯉꯁꯥꯏ ꯃꯥ ꯋꯥꯔꯤꯂꯤꯔꯤꯅꯤ ꯃꯥ ꯁ꯭ꯀꯨꯜ ꯂꯣꯏꯁꯟ ꯃꯥ ꯂꯣꯏꯁꯟꯕꯒꯤ ꯃꯥ ꯏꯔꯨꯖꯔꯤꯉꯥꯏꯗ ꯄꯨꯡ ꯇꯔꯦꯠ ꯇꯥ ꯂꯩꯔꯝꯃꯦ ꯏꯔꯨꯖ ꯂꯣꯏ ꯊꯣꯛꯂꯛꯄꯗ
ꯏꯃꯥꯏꯄꯦꯝꯃꯥ-ꯄꯦꯝ ꯈꯪꯉꯝꯃꯅꯤ ꯑꯗꯨꯗꯤ ꯑꯗꯨꯅꯦ ꯈꯪꯉꯝꯃꯅꯦꯕ ꯉꯥꯏꯍꯥꯛꯇꯪꯗꯤ
ꯈꯪꯉꯤꯅꯦ ꯑꯗꯩ ꯃꯥ ꯑꯩꯅ ꯇꯧꯔꯛꯄꯗꯣ ꯃꯥ ꯐꯨꯔꯤꯠ ꯁꯦꯇ꯭ꯔꯤꯌꯦꯌꯦ ꯃꯥ ꯄꯨꯡꯇꯔꯦꯠ ꯇꯥ ꯀꯥꯟ ꯂꯥ ꯑꯣꯌꯦ ꯑꯩꯁꯦ ꯄꯨꯡ ꯇꯔꯦꯠ ꯇꯔꯥ ꯀꯥꯟꯁꯤꯗ ꯊꯣꯡꯉꯣꯌꯦ ꯃꯥ ꯍꯥꯏꯅꯤꯀꯣ ꯑꯩꯉꯣꯟꯗ
ꯅꯠꯇ꯭ꯔꯗꯤ ꯉꯥꯏꯅꯗꯧꯔꯕ
ꯊꯣꯛ ꯃꯥ ꯑꯩꯗ ꯑꯣꯏ ꯑꯩꯗꯣ ꯃꯤꯅꯤꯠ ꯃꯉꯥ ꯇꯔꯥꯅ ꯑꯩ ꯂꯣꯏꯁꯤꯜꯂꯛꯦꯗꯅꯦ ꯅꯪ ꯑꯗꯨꯝ ꯍꯥꯏꯅꯔꯛꯈꯤꯅꯦ ꯑꯩꯈꯣꯏꯁꯨ ꯃꯤꯅꯤꯠ ꯇꯔꯥꯗ ꯌ ꯊꯣꯂꯦ ꯍꯥꯏꯕ
ꯉꯝꯅ ꯉꯝꯅꯕ ꯑꯗꯨꯝ ꯇꯧꯔꯛꯈꯤꯅꯦ ꯍꯩꯅꯔꯛꯈꯤꯅꯤ ꯍꯥꯏꯕ ꯎꯝ ꯑꯗꯨꯝ ꯍꯩꯅꯔꯛꯈꯤꯅꯤ ꯅꯪ ꯍꯥꯏꯕ
ꯑꯩꯈꯣꯏ ꯑꯩꯁꯨ ꯅꯍꯥꯟ ꯑꯃꯗꯅ ꯕꯥꯔꯣꯝꯗ ꯊꯣꯛꯂꯛꯇꯕ ꯑꯩ ꯏ ꯕꯦꯜ ꯇꯔꯥ ꯊꯣꯛꯂꯛꯑ ꯂꯣꯏꯁꯤꯠꯂ ꯊꯣꯛꯂꯛꯏ
ꯑꯗꯨꯅꯤ ꯑꯗꯨꯝ ꯉꯝꯅ ꯉꯝꯅꯕ ꯇꯧꯔꯛꯈꯤꯔ
ꯃꯊꯪ ꯃꯊꯪ ꯅꯩꯔꯛꯈꯤꯅꯤ ꯀꯥꯏꯅ
ꯅꯩꯔꯛꯈꯤꯗꯣꯏ ꯑ ꯑꯣ ꯀꯥꯡꯁꯦ ꯑꯃꯨꯛ ꯍꯧꯔꯛꯏ
ꯍꯧꯔꯛꯑꯕ
ꯎꯝ ꯅꯨꯗ꯭ꯔꯥ ꯂꯥꯛꯄ ꯍꯧꯔ ꯅꯨꯡꯊꯤꯁꯦ ꯁꯨꯝ ꯇꯨꯝꯈꯤꯗꯕꯩꯩꯔꯥ ꯈꯪꯗꯦꯕꯣꯛ ꯍꯧꯖꯤꯛꯁꯦ ꯑꯗꯨꯝ ꯇꯨꯝꯅꯤꯡꯉꯦꯔ ꯉꯥꯏꯍꯥꯛ ꯍꯣꯏ ꯄꯨꯡ ꯒꯥꯏꯃꯨꯛ ꯃꯉꯥꯏꯔꯛꯀꯣ ꯐꯖꯅ ꯎꯏꯗꯕꯗ ꯑ ꯇꯨꯝꯂꯒ ꯃꯌꯥꯝ ꯁꯥꯡ ꯇꯨꯝꯕꯗ ꯐꯖꯅ ꯇꯨꯝꯕꯗꯤ ꯌꯥꯗ꯭ꯔꯦꯅ ꯍꯧꯖꯤꯛ ꯍꯧꯖꯤꯛꯁꯦ
ꯌꯥꯗꯦ ꯌꯥꯗꯦ ꯑꯗꯣ ꯑꯩ ꯉꯁꯥꯏꯗꯤꯅꯦ
ꯎꯝ
ꯎꯝ ꯁꯤꯗꯒꯤ ꯍꯟꯈꯔꯦ ꯆꯥꯛ ꯁ꯭ꯀꯨꯜ ꯍꯟꯒꯦꯔꯦ ꯆꯥꯛ ꯏꯁꯤꯡ ꯊꯣꯡꯉ ꯈꯣꯠꯂ ꯇꯧꯔꯗ꯭ꯔꯥ ꯑꯩꯗꯣ ꯆꯥꯗꯔꯦꯕ ꯇꯥꯟ ꯆꯥꯥꯁꯟꯈꯤꯕꯗꯨꯒꯤ ꯑꯗꯨꯒ ꯑꯉꯥꯡ ꯑꯅꯤꯁꯦ ꯄꯤꯖꯊꯣꯛꯈ꯭ꯔꯒ ꯑꯩꯁꯦ ꯁꯤꯒ ꯁ ꯑꯗꯨꯃꯥꯏꯅ ꯂꯩꯔꯒ ꯅꯦ ꯉꯥꯏꯍꯥꯛ ꯑꯩꯁꯦ ꯄꯨꯡ ꯀꯌꯥꯃꯨꯛ ꯇꯥꯔꯝꯃꯅꯤ ꯈꯪꯗꯦꯦ ꯕꯥꯔꯣꯃꯨꯛ ꯇꯥꯔꯝꯃꯗ꯭ꯔꯥ ꯇꯨꯡꯈꯤꯕꯁꯦ ꯁꯤꯗꯅꯦ ꯃꯍꯥꯛꯀ ꯅꯠꯇꯦꯀꯣ ꯑ ꯑꯉꯥꯡ ꯇꯨꯁꯟꯂꯥꯛꯑꯀꯥꯟꯗ ꯒꯦꯠ ꯍꯥꯡꯕꯩ ꯌꯥꯥꯎꯔꯛꯑꯀꯥꯟꯗꯅꯦ ꯍꯧꯒꯠꯂꯦ
ꯎꯝ
ꯅꯍꯥꯟꯁꯦ ꯑꯩꯁꯦ ꯑꯗꯨꯝ ꯍꯪꯒꯦ ꯇꯧꯔꯒꯅꯦ ꯀꯥꯎꯔꯤꯅꯦꯕ ꯀ꯭ꯂꯥꯁ ꯇꯦꯟꯒꯤ ꯀꯥꯁꯤꯗꯅꯦ ꯑꯩꯅ ꯇꯨꯏꯁꯟ ꯇꯧꯕꯗꯅꯦ ꯑꯉꯥꯡꯈꯗꯒꯤ ꯂꯤꯛ ꯑꯃ ꯇꯥꯍꯧꯕ ꯀꯣ ꯀꯥꯍꯧꯕ ꯂꯤꯛꯁꯦ ꯀꯅꯥꯒꯤ ꯂꯤꯛꯅꯣ ꯍꯪꯒꯦꯅ ꯑꯩꯅ ꯈꯜꯂꯒ ꯇꯦꯟꯒꯤ ꯀꯥꯥꯁꯦ ꯑꯗꯨꯝ ꯊꯝꯃꯝꯃꯒ ꯑꯩꯅ ꯂꯧꯊꯣꯛꯇ꯭ꯔꯕ
ꯑ
ꯅꯤꯣ ꯑꯥꯡ ꯑ ꯇ ꯍꯪꯒꯦꯅꯦꯍꯦ ꯍꯥꯏꯔꯒ ꯑꯃꯨꯛꯛꯇ ꯑꯗꯨꯁꯨ ꯀꯥꯎꯔꯕ ꯀꯣ
ꯑ
ꯊꯥꯔꯁꯗꯦ ꯅꯨꯃꯤꯠꯁꯤꯗꯅꯤꯀꯣ ꯑꯩꯅ ꯍꯪꯒꯦ ꯈꯜꯂꯤꯁꯦ
ꯑꯥ
ꯁꯤꯗꯁꯨ ꯑꯃꯨꯛ ꯑꯩ ꯍꯌꯦꯡ ꯍꯪꯉꯒꯦꯗ ꯈꯜꯂꯕ ꯀꯥꯎꯔꯕ ꯑꯗꯨꯁꯨ ꯑꯃꯨꯛꯀ ꯉꯁꯤꯠ ꯁꯇꯔꯗꯦ ꯑꯃꯨꯛ ꯑꯣꯏꯈ꯭ꯔꯦꯗꯅ ꯉꯔꯥꯡ ꯑꯃꯨꯛ ꯈꯜꯂꯛꯑꯦ ꯑꯦꯁ ꯍꯌꯦꯡꯗꯤ ꯁꯦꯇꯔꯗꯦꯅꯤ ꯀꯥꯎꯔꯔꯣꯏꯒꯦꯀꯣ ꯑꯝꯇ ꯍꯪꯉꯒꯦ ꯁꯟꯗꯦ ꯑꯃꯨꯛ ꯑꯣꯏꯁꯟꯈ꯭ꯔꯅꯤ ꯈꯜꯂꯦ ꯉꯁꯤꯁꯨ ꯍꯪꯍꯧꯗꯔꯦ
ꯂ ꯎꯄꯥ ꯃꯥꯤꯛꯂꯋꯥ
ꯍꯣꯏ ꯍꯣꯏ ꯍꯣꯏ ꯑꯇꯠꯄ ꯑꯉꯥꯡꯒꯤ ꯇꯦꯟ ꯑꯁꯤ ꯑꯩ ꯀ꯭ꯂꯥꯁꯇ ꯂꯪꯊꯣꯛꯑꯝꯃꯕ ꯇꯦꯟ ꯀꯥꯡꯕꯨꯗ ꯃꯣꯏ ꯁ꯭ꯀꯨꯜ ꯂꯥꯛꯄꯗ ꯀꯅꯥ ꯀꯅꯥ ꯐꯥꯟꯗꯒꯤ ꯂꯨꯄꯥꯥꯏ ꯂꯤꯛ ꯑꯃ ꯊꯦꯡꯅꯅꯒꯦꯅ ꯍꯪꯒꯦꯅ ꯈꯟꯕ ꯋꯥꯍꯪꯁꯦ ꯑꯗꯨꯝ ꯍꯪ ꯗꯕꯤ ꯂꯩꯕ
ꯦꯕ ꯍꯥ
ꯀꯥꯎꯔꯤꯕꯗꯨ
ꯑꯉꯥꯡ ꯑꯉꯥꯡꯗꯨꯁꯨ ꯃꯁꯛ ꯈꯪꯗꯦ ꯀꯗꯥꯏ ꯑꯉꯥꯡꯗꯨꯅꯁꯨ ꯈꯪꯗ꯭ꯔꯕ
ꯑꯧ ꯂꯤꯛꯁꯦ ꯀꯅꯥꯒꯤ ꯇꯥꯍꯧꯕꯅꯣ ꯍꯪꯕꯤꯒꯦꯅ ꯈꯜꯂꯒꯅꯦ ꯑꯉꯥꯡꯈꯩꯅ ꯈꯨꯜꯂꯒ ꯄꯤꯔꯛꯄ ꯑꯩꯉꯣꯟꯗ
ꯑꯣ
ꯍꯥꯟꯖ ꯁꯥꯥꯛ ꯆ ꯍꯥꯏꯕ ꯅꯨꯃꯤꯠ ꯑꯗꯨꯗ ꯑꯗꯨꯒꯤꯗ ꯅꯨꯃꯤꯗꯥꯡꯗꯨꯗ ꯐꯪꯕ ꯂꯤꯛꯅꯤꯀꯣ ꯍꯥꯏꯁꯦ
ꯑꯣ
ꯑꯗꯨꯗꯨꯒ ꯃꯣꯏꯅ ꯑꯦ ꯃꯣꯏ ꯑꯉꯥꯡꯈꯩꯒꯤꯁꯨ ꯁꯤꯟꯅꯕꯅꯤꯅ ꯂꯪꯅ ꯁꯝꯕ ꯁꯤꯕꯅꯤꯅ ꯃꯣꯏꯒꯤ ꯑꯣꯏꯖꯥꯠꯂ ꯃꯤꯁ ꯑꯝꯇ ꯍꯪꯉꯨ ꯍꯥꯏꯕꯗꯨꯗ ꯍꯣꯏ ꯍꯣꯏ ꯁꯥꯗꯅꯅꯦ ꯇꯧꯔꯒꯅꯦ ꯀꯥꯎꯔꯒ ꯑꯩꯉꯣꯟꯗ ꯄꯤꯁꯜꯂꯛꯄꯗꯤ ꯑꯗꯨꯝ ꯑꯩꯅ ꯇꯨꯏꯁꯟ ꯇꯧꯔꯤꯉꯥꯏ ꯄꯤꯔꯛꯄꯒꯤ ꯀ꯭ꯂꯥꯁ ꯅꯨ ꯑꯗꯨꯝ ꯊꯝꯈꯤꯕꯗꯩ ꯑꯗꯨꯝ ꯊꯝꯈ꯭ꯔꯒ ꯑꯗꯨꯝ ꯂꯧꯊꯣꯔꯛꯇꯕꯤ ꯅꯨꯃꯤꯠ ꯀꯌꯥꯅꯤ ꯁꯨꯔꯦ ꯍꯧꯖꯤꯛꯐꯥꯎ ꯍꯪꯗ꯭ꯔꯤꯁꯦ
ꯎꯝ ꯍ ꯃꯗꯤꯔꯁꯨ ꯃꯨꯀ ꯑꯣ
ꯈꯪꯗꯦ ꯑꯗꯨꯗꯤ ꯑꯃꯨꯛ ꯑꯗꯨꯗ ꯑꯦ ꯍꯪꯉꯉꯏꯗꯅ ꯀꯅꯥꯏꯗ ꯍꯧꯕꯅꯣ ꯃꯤ ꯃꯌꯨꯝꯗ ꯅꯨꯡꯉꯥꯏꯖꯔꯝꯃꯣꯏꯑꯕ
ꯃꯥꯅ ꯉ
ꯑꯗꯨ ꯑꯥ ꯑꯥ ꯑꯣ ꯇꯠꯂꯁꯨ ꯇꯠꯇ꯭ꯔꯁꯨ ꯈꯤꯇꯪꯗ ꯑꯣꯏꯔꯁꯨ ꯍꯣꯏ ꯌꯥꯝꯡ ꯀꯥꯟ ꯁꯥꯡꯉꯨꯕꯗꯤ ꯑꯣꯏꯗ꯭ꯔꯦꯀꯣ ꯐꯨꯜ ꯑꯣꯏꯗ꯭ꯔꯦ ꯂꯤꯛꯁꯤꯗꯤ ꯎ ꯍꯪꯦ ꯈꯜꯂꯒ ꯑꯇꯠꯄ ꯑꯉꯥꯡꯗꯨꯒꯤꯁꯨ ꯄꯤꯕꯤꯈꯤꯅꯕꯅ ꯈꯟꯕꯅꯦꯗ ꯑꯗꯨꯝ ꯀꯥꯎꯔꯦ ꯍꯪꯗ ꯇꯣꯛꯑꯦ ꯅꯨꯃꯤꯠ ꯍꯨꯝꯅꯤꯍꯦ ꯅꯨꯃꯤꯠ ꯍꯨꯝꯅꯤ ꯀꯥꯎꯔꯤꯅꯤ ꯌꯦꯉꯨ ꯂꯥꯛ ꯂꯣꯏꯔꯦ ꯀꯣꯛꯁꯦ
ꯑꯗꯨꯗꯤ ꯂꯥꯏꯔꯅ ꯑꯗꯩꯛꯇ ꯄꯥꯏꯔ ꯄꯣꯠ ꯀꯥꯎꯔ ꯀꯥꯟꯁꯤꯗ
ꯑꯁ ꯅꯪꯁꯨ ꯇꯧꯕ꯭ꯔꯥ ꯑꯩ ꯉꯍꯥꯟ ꯃꯤꯊꯤ ꯃꯔꯨ ꯀꯥꯏꯗ ꯌꯦꯞꯄ ꯊꯤꯌꯦꯕ ꯁꯤ ꯂꯝꯕꯤ ꯃꯇꯦꯛꯁꯤꯗꯅꯤ ꯍꯟꯖꯟ ꯍꯟꯖꯟ ꯊꯤꯔꯤꯝꯅꯤ ꯌꯣꯡꯎ ꯐꯅꯦꯛꯁꯤ ꯌꯦꯞꯁꯟꯒ꯭ꯔꯒ
ꯇꯧꯒꯖꯥꯅꯤꯀꯣ ꯕ꯭ꯔꯦꯟꯗꯤ ꯕꯦꯟꯗꯤ ꯌꯥꯗ꯭ꯔꯦ
ꯌꯥꯗ꯭ꯔꯤ ꯌꯥꯗ꯭ꯔꯤ ꯌꯥꯗ꯭ꯔꯤ ꯑꯍꯜ ꯑꯣꯢꯁꯤꯜ ꯂꯛꯄ ꯍꯥꯏꯁꯦ ꯂꯦꯝꯖꯕꯝ ꯂꯩꯇꯦ ꯑꯗꯨꯅꯦ ꯅꯪꯗ ꯅꯠꯇꯦ ꯑꯩꯁꯨꯅꯦ ꯎꯝ
ꯑꯩꯁꯦ ꯍꯌꯦꯡ ꯀꯣꯛ ꯇꯨꯝ ꯈꯟ ꯑꯃ ꯆꯞ ꯆꯥꯔꯦ ꯃꯥ ꯍꯌꯦꯡ ꯀꯣꯛ ꯇꯨꯝꯕꯁꯤꯗ ꯃꯥ ꯃꯤꯠꯁꯤꯟꯅ ꯂꯨꯖꯔ ꯌꯦꯡꯉꯒꯦ ꯈꯜꯂꯦ ꯑꯗꯨꯒ ꯁꯦꯠ ꯅꯥꯟ ꯀꯥꯎꯊꯣꯔꯛꯑꯦꯕ
ꯑꯧ ꯁꯨꯇꯤ ꯊꯥꯔꯗꯤ ꯑꯩ ꯑꯩ ꯍꯟꯅꯕ ꯍꯣꯠꯅꯕ ꯍꯦꯛꯇ ꯀꯥꯎꯏ
ꯎꯝ ꯅꯪꯖꯨ ꯐꯟꯕ ꯐꯟꯀꯥꯎꯢ
ꯑꯩꯖꯨ ꯃꯉꯥꯏꯔꯦ ꯑꯗꯨꯝ ꯑꯩꯗꯤ ꯐꯝꯃꯒꯗꯤ ꯂꯩꯍꯧꯕꯅꯦ ꯏꯁ꯭ꯇꯥꯠ ꯔꯨꯝꯗꯗꯤ
ꯂꯩꯍꯧꯌꯦ ꯅꯪ ꯂꯥꯢ ꯀꯟ ꯄꯥꯕꯗꯨꯗ ꯑꯗꯨꯝ ꯍ
ꯑꯩ ꯑꯦꯁꯥꯏꯟꯃꯦꯟ ꯀꯟꯅ ꯇꯧꯕꯗꯨꯗꯅꯦ
ꯎꯝ
ꯑꯁꯥꯏꯟꯃꯦꯟꯗꯣ ꯂꯣꯏꯗ꯭ꯔꯤꯕ ꯍꯥꯏꯇꯥꯔꯦ ꯑꯗꯨꯅ
ꯑꯝ
ꯃꯤꯅ ꯉꯥꯡꯕꯒ ꯇꯥꯗꯕꯤꯅꯦꯕ ꯑꯩꯁꯦ
ꯎꯝ ꯑꯩ ꯏꯁꯥꯗꯣ ꯀꯩꯅꯣꯝꯃ ꯢꯋꯥꯠꯕ ꯏꯀꯥꯎ ꯀꯥꯎꯒꯨꯝꯗꯤ ꯇꯧꯕ ꯑꯗꯩ ꯗꯨꯗ ꯀꯩꯅꯣꯗꯤ ꯈꯪꯗꯕ
ꯅꯤꯡꯖꯪꯀꯣ ꯈꯣꯢꯅꯤꯡꯖꯪꯗꯦ ꯍꯧꯖꯤꯛꯀꯥꯟ ꯅꯤꯡꯁꯤꯡꯉꯛꯢꯅꯦ ꯏꯍꯦ ꯄꯤꯊꯤ ꯃꯔꯨ ꯂꯩꯖꯦ ꯍꯥꯏꯅꯔꯒ ꯃꯥꯁꯨ ꯆꯠꯈ꯭ꯔꯕ ꯑꯩꯗꯨꯁꯨ ꯂꯩꯍꯧꯔꯕ
ꯑꯩ ꯑꯩꯁꯦ ꯌꯨꯝꯌꯧꯔ ꯅꯤꯡꯖꯪꯉꯛꯑꯦ
ꯏꯕꯥꯅꯤꯖꯦ ꯅꯍꯥꯟꯋꯥꯏ ꯍꯥꯏꯅꯈꯤꯕꯗ ꯂꯩꯔꯨꯔꯗꯤ ꯃꯤꯊꯤ ꯃꯔꯨ ꯂꯨꯄꯥ ꯇꯔꯥꯒꯤꯗꯤ ꯂꯣꯏꯔꯅꯤ ꯍꯧꯖꯤꯛꯁꯦ
ꯂꯣꯢꯔꯅꯤ ꯀꯨꯢꯔꯦ ꯍꯥꯏꯅꯔꯛꯢꯁꯦ
ꯎꯝ ꯎꯝ ꯃꯤꯊꯤ ꯃꯔꯨ ꯂꯨꯄꯥ ꯇꯔꯥꯒꯤꯗꯤ ꯇꯩꯕ ꯂꯣꯏꯔꯗꯕꯅꯦ ꯏꯕꯥꯅꯤꯁꯤ
ꯂꯣꯏꯔꯅꯤ ꯀꯨꯟꯕꯨ ꯂꯣꯏꯔꯅꯤ ꯀꯨꯏꯔꯦ ꯇꯒꯪꯅ ꯈꯜꯂꯛꯏꯁꯦ
ꯅꯨꯉꯥꯏꯅꯅꯦꯕ
ꯎꯝ
ꯑꯩꯒꯤꯁꯨ ꯎꯝ ꯑꯩꯅ ꯍꯌꯦꯡ ꯇꯤꯡ ꯉꯁꯤ ꯇꯤꯡꯉꯝꯃꯒꯦꯔ ꯑ ꯍꯌꯦꯡ ꯁꯧꯍꯜꯂꯒꯦꯅ ꯈꯜꯂꯦꯕꯀꯣ ꯑꯗꯣ ꯑꯩꯗꯣ ꯁꯤꯒꯤ ꯍꯌꯦꯡ ꯁꯋꯥꯜꯂꯤꯁꯦ ꯂꯣꯏꯔꯦꯕ ꯂꯩꯇꯔꯦꯕ
ꯑ
ꯑꯗꯨꯒꯤ
ꯅꯪ ꯋꯥꯁꯤ ꯃꯆꯠ ꯉꯅꯤꯡꯗ꯭ꯔꯥ
ꯀꯔꯤ
ꯋꯥꯁꯤ ꯃꯦꯁꯤꯤꯟ ꯃꯔ ꯑꯩ ꯑꯩꯅ ꯍꯧꯗꯣꯏꯅꯦ ꯑꯩꯅ ꯍꯧꯗꯣꯏꯅꯦ ꯑꯩ ꯁꯤꯖꯤꯟꯅꯅꯕꯅꯦ ꯃꯤꯒꯤ ꯅꯠꯇꯦ ꯄꯨꯅꯕ ꯅꯠꯇꯦ ꯌꯥꯗ
ꯑꯩꯗꯤ ꯑꯩꯗꯤ ꯌꯥꯎꯅꯤꯡꯗꯦ ꯋꯥꯁꯤꯡ ꯃꯦꯆꯤꯟ ꯃꯔꯨꯞꯇꯤ
ꯂꯤꯁꯤꯡ ꯑꯃꯃꯝ ꯈꯥꯏꯅꯔꯒ ꯄꯨꯅꯤꯡꯕ ꯃꯤꯒꯤꯅ ꯄꯨꯅꯤꯡꯕ ꯊꯝꯖꯝꯕ ꯌꯥꯔꯦ
ꯃꯥꯁꯦ ꯋꯥꯁꯤꯡ ꯃꯦꯆꯤꯟꯒꯤ ꯑꯦꯟꯇꯤꯅꯦꯕ ꯈꯣꯏꯆꯦꯅ ꯂꯩꯒꯦ ꯍꯥꯏꯔꯛꯏꯁꯦ ꯀꯨꯢ ꯑꯩꯈꯣꯏ ꯃꯥꯥꯏꯅ ꯈꯨꯠ ꯄꯥꯜꯂꯒ ꯋꯥꯁꯤꯡ ꯃꯦꯆꯤꯟ ꯁꯨꯗꯣꯏꯁꯦ ꯀꯔꯤꯒꯤꯅꯣ ꯁꯤꯅꯤ ꯁꯨꯡꯌꯥ ꯌꯥꯗꯦ
ꯑꯁꯁꯥ
ꯑꯩꯈꯣꯏꯆꯦꯅꯅꯦ ꯃꯥ ꯊꯕꯛ ꯃꯌꯥꯝꯁꯤꯒ ꯋꯥ ꯁꯤꯡꯃꯦꯁꯤꯟ ꯂꯩꯅꯤ ꯍꯥꯏꯁꯦ ꯏꯃꯥꯅ ꯌꯥꯗꯕꯒꯤ ꯂꯩꯅꯤ ꯂꯩꯅꯤ ꯂꯩꯅꯤ ꯆꯍꯤ ꯑꯍꯨꯝ ꯃꯔꯤ ꯍꯦꯜꯂꯤ ꯋꯥꯁ ꯁꯤ ꯃꯆꯤꯟ ꯑꯃ ꯌꯥꯗꯕꯩ ꯃꯇꯝ ꯌꯧꯁꯤꯜꯂꯛꯑꯦ ꯃꯥꯁꯨ
ꯎꯝ ꯍꯥꯏꯗꯨꯗꯤ ꯅꯨꯡꯉꯥꯏꯇꯦ ꯍꯥꯏꯕ ꯌꯥꯝꯅ ꯊꯕꯛ ꯑꯩꯈꯣꯏ ꯅꯨꯡꯇꯤꯒꯤ ꯆꯠꯄ ꯍꯥꯏꯗꯤ ꯑꯩꯈꯣꯏꯅ ꯁꯦꯠꯄ ꯗ꯭ꯔꯦꯁꯁꯦ ꯃꯣꯠꯄꯒꯤ ꯅꯠꯇꯦꯕ
ꯑꯃꯅ ꯍꯥꯏꯗꯤ ꯁꯨꯝ ꯅꯨꯡꯉꯥꯏꯇ꯭ꯔꯦ ꯎꯐꯨꯟꯗ ꯁꯨꯝ ꯑꯗꯩ ꯍꯨꯃꯥꯡꯒꯨꯝꯕ ꯆꯣꯠꯂꯛꯄꯁꯨ ꯌꯥꯎꯏ ꯅꯣꯡ ꯆꯣꯠꯂꯛꯄꯁꯨ ꯌꯥꯎꯋꯤꯗꯅꯀꯣ
ꯑꯗꯨꯗꯤ ꯐꯠ ꯐꯠ ꯇꯧꯅꯤꯡꯕꯣꯏ ꯋꯥꯅꯦꯕ
ꯑꯥ ꯑꯗꯣ ꯑꯩꯈꯣꯏ ꯆꯆꯦꯁꯨ ꯑꯗꯨꯅꯦꯕ ꯅꯨꯡꯇꯤꯒꯤ ꯕꯖꯥꯔ ꯐꯥꯎꯔ ꯆꯠ ꯂꯩꯔꯦ ꯊꯕꯛꯇ
ꯃꯥꯅꯦ
ꯑꯗꯩ ꯃꯥꯁꯨ ꯀꯩꯥꯟ ꯃꯣꯠꯄꯅꯠ ꯁꯨꯒ ꯑꯗꯨꯝ ꯐꯠꯄ ꯐꯥꯎꯈꯤ ꯁꯤꯅꯤꯃꯥꯏꯁꯦ ꯀꯩꯁꯨ ꯁꯦꯡꯗꯧꯗꯦ ꯅꯣꯏꯁꯤꯗꯤ ꯂꯩꯕꯤꯔꯅꯨ ꯅꯣꯏ ꯑꯩꯁꯦꯃꯨꯛ ꯍꯥꯏꯁꯦ ꯅꯣꯏ ꯅꯣꯏ ꯄꯨꯟꯅꯈ꯭ꯔꯣ ꯁꯤꯅꯤ ꯃꯥꯅꯦ ꯌꯨꯝꯒꯤꯗꯤ ꯊꯝꯕꯤꯔꯅꯨ ꯁꯤꯅꯤꯃꯥꯏꯁꯦ
ꯑꯩꯈꯣꯏ ꯑꯩꯗꯤ ꯄꯨꯅꯕ ꯄꯥꯝꯗꯦ ꯑꯩ ꯍꯧꯖꯤꯛꯇꯤ ꯁꯤꯖꯤꯟꯅꯕꯩ ꯄꯥꯝꯃꯦ ꯑꯊꯨꯕꯒꯤ ꯍꯥꯏꯗꯤ ꯊꯕꯛꯇꯣ ꯅꯨꯡꯗꯥꯡ ꯅꯨꯡꯗꯥꯡꯅ ꯐꯕꯠ ꯎꯟꯊꯣꯛꯑꯝꯒ ꯍꯌꯦꯡ ꯐꯥꯎꯣꯛꯑꯁꯨ ꯌꯥꯗꯅ ꯅ ꯗ꯭ꯔꯥꯏ ꯇꯧꯊꯣꯛꯑꯝꯒ ꯑꯗꯨꯗꯤ ꯀꯩꯁꯨ ꯇꯧꯗꯧ ꯅꯠꯇꯦꯗꯅ ꯍꯥꯏꯗꯤ ꯑꯩꯈꯣꯏ ꯊꯕꯛ ꯈꯨꯠꯆꯤꯟꯁꯤꯒ ꯊꯑꯣꯏꯅ ꯑꯥ ꯐꯤ ꯁꯨꯕ ꯃꯇꯝꯗꯣ ꯁꯪꯗꯦ ꯍꯥꯏꯕ ꯍꯛꯇꯥ
ꯍꯞꯇꯥ ꯑꯃꯈꯛꯁꯤꯁꯨ ꯄꯣꯊꯥꯅꯤꯡꯉꯦꯕ ꯎꯝ ꯑꯗꯣ ꯊꯕꯛꯇꯤ ꯑꯃꯨꯛꯅꯦ ꯑꯩꯈꯣꯏ ꯆꯦꯒ ꯅꯪꯒ ꯌꯦꯡꯅꯔꯗꯤ ꯑꯃꯨꯛ ꯅꯪꯅꯗꯤ ꯑꯍꯟ ꯆꯜꯂꯦꯕ ꯆꯤꯜꯂꯦ ꯍꯥꯏꯕꯗꯤ ꯇꯨꯏꯁꯟ ꯌꯥꯎꯔꯛꯄꯒꯤꯅꯤꯀꯣ ꯃꯥꯏꯅ ꯑꯃꯨꯛ ꯇꯨꯏꯁꯟ ꯌꯥꯎꯔꯛꯇ꯭ꯔꯦ ꯊꯕꯛꯇꯣ ꯈꯇꯪꯅꯦꯕ
ꯃꯥ
ꯇꯨꯏꯁꯟ ꯌꯥꯎꯗ꯭ꯔꯕꯅꯤꯅ ꯑꯗꯩ ꯁꯟꯗꯦꯗꯁꯨ ꯍꯣꯏ ꯄꯣꯊꯥ ꯐꯪꯉꯦ ꯑꯗꯣꯣꯏ ꯑꯦꯛꯖꯥꯝ ꯃꯌꯥ ꯑꯣꯏꯔꯗꯤ ꯁꯟꯗꯦꯁꯦ ꯄꯣꯊꯥꯕ ꯐꯪꯗꯦꯗꯅ
ꯐꯪꯗꯦ ꯑꯩꯈꯣꯏꯗꯤ ꯆꯦ ꯈꯣꯠꯄ ꯀꯣꯏꯆꯟ ꯁꯦꯝꯕ ꯁꯤꯟꯕꯅ ꯇꯧꯗꯅ
ꯍꯣꯏ ꯍꯣ ꯃꯣꯏ ꯑꯗꯨꯝꯕ ꯃꯣꯏꯗꯤ ꯑꯗꯨꯒꯨꯝꯕ ꯂꯩ
ꯂꯩꯇ꯭ꯔꯦ ꯃꯣꯏꯗꯤ ꯉꯥꯏꯍꯥꯛ ꯃꯣꯏ ꯑ ꯐꯃꯣꯏꯗ ꯂꯣꯏꯔꯦꯕ ꯃꯣꯏꯗꯤ
ꯑ ꯑꯗꯣ ꯃꯔꯛ ꯃꯔꯛꯇ ꯊꯕꯛꯄꯨꯗꯤ ꯍꯣꯏ ꯆꯠꯊꯣꯛ ꯆꯠꯁꯤꯟ ꯈꯔꯕꯨꯗꯤ ꯑꯗꯨꯝ ꯇꯧꯅꯩꯀꯣ ꯇꯧꯗꯕꯕꯨꯗꯤ ꯅꯠꯇꯦ ꯑꯗꯨ ꯑꯣꯏꯔꯒꯁꯨ ꯈꯦꯠꯅꯔꯛꯑꯦ ꯍꯥꯏꯕ
ꯎꯝ
ꯎꯝ ꯍꯥꯏꯗꯤ ꯑꯩꯈꯣꯏꯒꯤ ꯊꯕꯛꯇꯣ ꯈ ꯦꯅꯔꯛꯄꯅꯤꯅ
ꯑꯗꯨꯅꯦ ꯍꯧꯖꯤꯛ ꯋꯥꯥꯁꯤꯡ ꯃꯤꯆꯤꯟ ꯌꯥꯝ ꯊꯤꯅ ꯄꯥꯝꯃꯦ ꯑꯗ ꯑꯩꯈꯣꯏ ꯏꯃꯨꯡꯒꯤ ꯃꯌꯥꯝꯒꯤ ꯐꯤ ꯁꯨꯕ ꯉꯝꯃꯛꯇ꯭ꯔꯦ ꯑꯗꯒꯤꯩ ꯈꯨꯠꯁꯨ ꯌꯥꯝ ꯆꯥꯊꯠꯀꯜꯂꯦꯕ ꯑꯩꯈꯣꯏꯗꯤ ꯈꯪꯕ ꯁꯔꯞ ꯇꯣꯉꯥꯟꯅ ꯍꯥꯞ ꯄꯥꯒ ꯆꯨꯒꯔꯦ ꯇꯛꯀꯦ ꯀꯥꯟ ꯇꯣꯕꯁꯦ
ꯑꯗꯣ ꯅꯪꯒꯤꯗꯤ ꯑꯃꯨꯛꯀ ꯅꯣꯏ ꯏꯃꯨꯡꯅ ꯅꯨꯄꯤ ꯌꯥꯎꯗꯕꯅꯤꯅꯀꯣ
ꯎꯝ ꯌꯥꯎꯗꯕꯅꯤꯅ ꯁꯤꯃ ꯇꯧꯕꯤꯔꯝꯃꯣ ꯍꯥꯏꯕꯗꯣ ꯂꯩꯇꯦꯕ
ꯅꯣꯏ ꯃꯥꯁꯨ ꯍꯧꯖꯤꯛꯇꯤ ꯍꯥꯏꯗꯤ ꯁꯨꯝ ꯁꯨꯝ ꯍꯥꯏꯗꯤ ꯃꯌꯥꯝ ꯊꯕꯛ ꯃꯌꯥꯝꯗꯥ ꯉꯝꯃꯛꯇꯔꯦ ꯍꯥꯏꯕ
ꯅꯠꯇꯦ
ꯅꯛꯇ꯭ꯔꯕꯅꯤꯅ ꯑꯃꯨꯛ ꯈꯔꯦ ꯑꯩꯈꯣꯏꯒꯤꯅ ꯑꯃꯨꯛꯀ ꯑꯣꯞꯁꯅꯦꯜꯁꯦ
ꯎꯝ ꯅꯣꯏ ꯅꯣꯏ ꯑꯅꯤ ꯂꯩꯔ ꯅꯣꯏ ꯁꯦꯝꯇꯅ ꯁꯣꯛꯑꯝꯃꯣꯏ ꯍꯧꯧꯔꯦꯅ ꯍꯥꯏꯕ ꯌꯥꯏꯑꯕ
ꯎꯝ ꯑꯗꯣ ꯑꯩꯗꯤꯅꯦ ꯎꯝ ꯎ ꯀꯩꯅꯣ ꯇꯧꯗꯦ ꯁꯨꯡꯁꯨ ꯁꯨꯗꯦ ꯑꯩ ꯗꯔꯀꯥꯔ ꯂꯩꯕꯗꯤ ꯁꯨꯔꯅꯦꯕꯀꯣ ꯑꯗꯨꯒ ꯑꯩꯅ ꯅꯣꯡ ꯐꯥꯗꯧ ꯍꯣꯏ ꯑꯩꯈꯣꯏ ꯕꯕꯥꯍꯣꯏ ꯃꯃꯥ ꯐꯤꯔꯣꯟ ꯁꯨꯒꯗꯕ ꯂꯩꯕ꯭ꯔ ꯈꯣꯠꯄ꯭ꯔꯥꯪꯉꯛꯦ ꯑꯕ ꯃꯇꯝꯗ ꯐꯤꯔꯣꯜ ꯏꯃꯥ ꯕꯕꯥ ꯏꯃꯥꯒꯤꯗꯤ ꯈꯔ ꯐꯈꯔꯦ ꯏꯃꯥꯒꯤꯗꯤ ꯄꯥꯛꯅ ꯀꯩꯅꯣ ꯇꯧꯗꯕ ꯐꯕ ꯍꯥꯏꯖꯩ ꯑꯗꯨꯒ ꯑꯩꯒꯤ ꯐꯤꯔꯣꯜ ꯌꯥꯝꯅ ꯂꯩꯇꯕ ꯇꯤ ꯁꯔꯠꯀꯨꯝꯕ ꯑꯃꯅꯤꯅꯤ ꯂꯩꯕꯒꯨꯝꯕ ꯅꯨꯃꯤꯠꯁꯤꯗ ꯑꯩꯅ ꯀꯩꯗꯧꯅꯤ ꯀꯅꯥ ꯐꯤꯁꯨꯅꯤ ꯑꯃꯗ ꯑꯃꯨꯛ ꯂꯪꯁꯤꯟꯈꯤꯕ ꯀꯅꯥ ꯐꯤꯁꯨꯅꯤ ꯑꯃꯗ ꯑꯃꯨꯛ ꯂꯪꯁꯤꯟꯈꯤꯕ
ꯀꯥꯏꯗꯩ ꯐꯤ ꯃꯔꯣꯟ ꯃꯔꯣꯟ ꯃꯌꯥꯝ ꯅꯝꯃ ꯂꯩ ꯉꯝꯗꯦ ꯍꯥꯏꯕ ꯍꯦꯛꯇ ꯁꯨꯕꯗꯣ ꯐꯅꯦꯛ ꯁꯨꯗꯧꯕ ꯃꯌꯥꯝ ꯑꯁ ꯈꯪꯗꯦ ꯌꯥꯝ ꯂꯩ ꯁꯨ ꯉꯝꯗꯦ ꯁꯨꯗꯦ ꯃꯇꯝ ꯁꯪꯗꯗꯅ
ꯌꯥꯝ ꯂꯩ ꯍꯥꯏꯁꯤ ꯑꯩꯁꯨꯅꯦ ꯐꯤ ꯑꯃ ꯄꯦꯟ ꯇꯤꯡ ꯇꯤꯡ ꯂꯩꯔꯤꯕꯅꯤꯀꯣ ꯑꯩꯁꯨ
ꯎꯝ ꯅꯪꯒꯤꯗ ꯑꯇꯥꯡꯕꯅꯤꯗꯅ ꯑꯩꯒꯤꯅ ꯑꯃꯨꯛ ꯑꯥ ꯉꯍꯥꯟꯋꯥꯏ ꯌꯥꯎꯁꯪ ꯊꯥꯕꯜ ꯆꯣꯡꯕꯗꯁꯨ ꯌꯥꯎꯁꯪ ꯊꯥꯕꯜ ꯆꯣꯡꯕꯗ ꯁꯦꯠꯂꯨꯕ
ꯌꯥꯎꯁꯪꯒꯤꯗꯨꯗꯤ ꯃꯊꯪ ꯆꯍꯤ ꯌꯥꯎꯁꯪ ꯌꯧꯔꯛꯇꯧꯔꯦ ꯅꯪ ꯍꯦꯟꯃꯟꯗ꯭ꯔꯥ
ꯃꯌꯥꯝ ꯆꯅꯥꯛꯅ ꯀꯩꯝꯇ ꯑꯗꯨꯝ ꯁꯨꯗꯕꯤꯗꯨ ꯄꯪꯊꯝ ꯊꯝꯈ꯭ꯔꯦ ꯊꯨꯞꯄ ꯊꯨꯞꯄ ꯑꯗꯨ ꯂꯣꯎ ꯆꯤꯡꯊꯣꯛꯑ ꯁꯨꯅꯤꯡꯕ ꯑꯩꯅ
ꯑꯗꯨ ꯁꯪꯗꯕ ꯑꯗꯨꯃꯗꯣ ꯐꯠ ꯐꯠ ꯎꯪꯊꯣꯛꯑꯗꯤ ꯐꯩ ꯌꯥꯝꯝꯗꯦꯀꯣ ꯐꯤꯌꯥꯟꯒ ꯇꯦꯛꯇꯣꯔ ꯖꯥꯠꯅꯤ ꯐꯤ ꯄꯪꯅꯝ ꯅꯝꯁꯤꯟꯕꯗ